ꯔꯣꯝ
ꯇꯥꯏꯌꯦ ꯇꯥꯏꯌꯦ
ꯑꯁ ꯌꯥꯝ ꯌꯥꯝ ꯀꯨꯏꯔꯕ ꯃꯇꯨꯡ
ꯅꯪꯒꯤ ꯅꯝꯕꯔ ꯑꯃꯃꯨꯛ ꯃꯥꯡꯈꯤꯕꯅꯦ ꯀꯩꯅꯣ
ꯑꯁ ꯌꯥꯝ ꯅꯨꯡꯉꯥꯏꯇꯤ ꯀꯣꯁ ꯁꯨꯃꯥꯏꯅ ꯇꯧꯅꯒꯨꯝꯁꯤꯀꯣ ꯅꯨꯡꯁꯤꯅꯩꯗꯤ ꯍꯥꯏꯅ
ꯅꯪꯒꯤ ꯅꯝꯕꯔꯗꯨꯣ ꯑꯃꯨꯛ ꯃꯥꯡꯒꯦ ꯑꯗꯨꯒ ꯑꯃꯨꯛ ꯌꯦꯡꯉꯦ ꯑꯃꯨꯛ ꯇꯧꯗ ꯁꯤꯗꯧꯔ
ꯑꯁꯤꯕꯨ ꯅꯨꯡꯁꯤꯅꯕꯅꯦ ꯍꯥꯏ ꯅꯨꯡꯁꯤꯕꯤꯅ ꯅꯨꯡꯁꯤꯕꯒꯤ ꯅꯝꯕꯔ ꯂꯩꯇꯕꯁꯦ ꯑꯩ ꯊꯝꯃꯣꯏ ꯌꯥ ꯀꯥꯏꯗ
ꯀꯥꯏ ꯅ ꯀꯥꯏꯖꯁ ꯅ ꯅꯝꯕꯔꯗꯨꯕꯨ ꯀꯅꯥꯅ ꯈꯪꯗꯣꯏꯅꯣ
ꯃꯥꯒꯤ ꯅꯨꯄꯥꯒꯤ ꯅꯝꯕꯔ ꯐꯥꯎ ꯆꯤꯟꯐꯥ ꯄꯨꯕ ꯉꯝꯃꯤ
ꯌꯥꯔꯦ ꯌꯥꯔꯦ ꯋꯥꯉ ꯆꯉꯥꯡꯁꯤꯗꯤ ꯑꯗꯨꯃꯥꯏꯅ ꯉꯥꯡꯉꯛꯀꯅꯨꯀꯣ
ꯑꯩ ꯌꯥꯝ ꯑꯩ ꯑꯩ ꯌꯥꯝ ꯅꯨꯡꯉꯥꯏꯀꯣ ꯁꯨꯃꯥꯏꯅ ꯉꯥꯡꯉꯗꯤ
ꯎꯝ ꯅꯨꯡꯉꯥꯏꯔꯅꯤ ꯀꯩꯅ ꯅꯨꯡꯉꯥꯏꯇ꯭ꯔꯗꯤ
ꯅ ꯁꯟꯖꯤ ꯅꯨꯡꯉꯥꯏ ꯇꯔꯗꯤ ꯀꯃꯥꯏ ꯀꯔꯤ ꯃꯇꯝꯗ ꯅꯨꯡꯉꯥꯏꯗꯣꯏꯅꯣꯀꯣ ꯅꯠꯇ꯭ꯔꯣ
ꯃꯅꯦ ꯃꯅ
ꯑꯔꯅꯤ ꯑꯗꯣꯅꯦꯕ
ꯀꯥꯅꯅꯦ ꯀꯥꯔꯤ ꯏꯅꯣꯅꯦ ꯉꯅꯦꯉ ꯉ ꯃꯉ ꯃꯤꯗꯣ ꯐꯥꯔ ꯌꯣꯅꯦ
ꯑꯩꯅ ꯍꯥꯏꯕꯗꯨ ꯁꯤ ꯊꯥꯗꯤ ꯊꯥꯔꯛꯇ꯭ꯔꯒ ꯅꯪ ꯁꯤꯗ ꯄꯪꯉꯥꯡ ꯉꯥꯡꯕ ꯁꯥꯔꯣ
ꯀꯩ ꯊꯥꯔꯛꯑꯣ ꯍꯥꯏꯅꯣ ꯀꯩ ꯊꯥꯔꯛꯅꯤꯉꯥꯏ ꯂꯩꯒꯦ ꯀꯩꯝ ꯂꯩꯇꯦꯗꯅ
ꯏꯪꯀꯝ ꯂꯩꯇꯦ ꯏꯪꯀꯝ ꯂꯩꯇꯦ ꯅꯪ ꯊꯥꯔꯛꯑꯣ
ꯀꯦꯝ ꯅꯇꯦ ꯊꯔꯒ ꯄꯥꯁꯔ ꯄꯥꯏꯔꯒꯒꯦ ꯑꯗꯨꯗꯤꯤ
ꯅꯪ ꯑꯣꯏꯅ ꯊꯥꯔꯛꯑꯣ ꯑꯩ ꯀꯔꯤꯝ ꯄꯥꯝꯗ꯭ꯔꯔꯤ ꯍꯟꯗꯛꯀꯥꯟꯁꯦ
ꯑ ꯇꯔꯀꯦ ꯇꯔꯀꯦ ꯀꯥꯏꯖꯦ ꯇꯔ ꯑꯣꯔ
ꯅꯪ ꯊꯔ ꯎ ꯐꯝꯅꯊꯔꯣ ꯑꯩ ꯑꯗꯨꯝ ꯂꯣꯏ ꯃꯐꯝ ꯈꯨꯗꯤꯡꯃꯛ ꯂꯩꯒꯅꯤꯅꯤ
ꯆꯤꯟꯁꯤꯤꯗꯤ ꯀꯣ ꯆꯁꯤꯤꯗꯤ ꯀꯣ
ꯅꯪꯅ ꯂꯩꯕ ꯃꯐꯝꯗ ꯑꯩ ꯌꯥꯎꯔꯦ ꯍꯥꯏꯕ ꯅꯪ ꯈꯪꯗ꯭ꯔꯦ
ꯅꯪ ꯀ ꯆꯤꯟꯤꯟ ꯇ ꯀꯣ ꯈꯣꯏꯍꯤ ꯇꯩꯔꯤꯕ꯭ꯔꯣꯅ
ꯈꯣꯏꯍꯤꯒ ꯐꯪꯗꯦꯅ ꯍꯟꯗꯛ ꯇꯥꯡꯕ ꯈꯣꯏꯍꯤꯗꯨꯕꯨ
ꯎ ꯑꯗꯨꯗꯤ ꯇꯤꯟꯅꯈꯣꯏ ꯍ ꯃꯍꯨꯠ ꯁꯤꯖꯤꯟꯅꯔꯤꯔꯣ
ꯑꯩꯣꯏ ꯀꯥꯗ ꯍꯪꯗꯦ ꯑꯗ ꯀꯥꯟꯁꯦ ꯇꯥꯡꯉꯦ
ꯑꯗꯨꯅꯦ ꯆ ꯇꯤꯟꯗꯨꯅꯀꯣ ꯇꯤꯟꯗꯣ ꯈꯣꯏꯍꯤꯒꯤ ꯃꯍꯨꯠ ꯁꯤꯖꯤꯟꯅꯔꯕ ꯍꯥꯏꯕ
ꯑꯁ ꯀꯗꯥꯏꯗꯒꯤ ꯀꯗꯥꯏꯗꯒꯤ ꯆꯤꯟꯒ ꯆꯤꯟꯒ ꯈꯣꯏꯍꯤꯗꯨ ꯕ ꯁꯤꯟꯅꯥꯕꯩꯌꯥꯕ ꯅꯅꯦ ꯆꯄꯉ
ꯑꯩꯅ ꯑꯩꯅ ꯌꯥꯔꯗꯤ ꯌꯥꯔꯕꯅꯤ ꯀꯩꯅꯣ
ꯏꯕꯥ ꯃꯔꯛ ꯅꯪ ꯌꯥꯔ ꯊꯣꯛ ꯌꯥꯔꯦ
ꯑꯥ ꯌꯥ ꯍꯂꯁꯤ ꯌꯥ ꯍꯂꯁꯦ
ꯌꯥꯏ ꯌꯥꯏ ꯌꯥꯏ ꯑꯃꯣꯝꯅ ꯌꯥꯔꯗꯤ ꯂꯥꯛꯑꯕꯁꯨ ꯑꯗꯨꯝ ꯌꯥꯏ ꯍꯥꯏꯕꯗꯨꯅꯤ
ꯎꯝ ꯌꯥꯕ ꯇꯥꯎꯅꯤ ꯀꯩꯒꯤꯅꯣ ꯌꯥꯗ꯭ꯔꯗꯤ
ꯑꯃꯣꯝꯒꯤ ꯈꯨꯠꯇ ꯂꯩꯕꯅꯤꯅꯦ
ꯍꯣꯏ ꯌꯥꯝꯕ ꯇꯥ ꯍꯣꯍꯤꯒꯤ ꯃꯍꯨꯠꯇ ꯏꯁꯤꯡ ꯆꯣ ꯇꯧꯕ ꯌꯥꯏ
ꯌꯥꯝ ꯆꯨꯝꯕ ꯋꯥꯐꯝꯅꯤ ꯅꯪ ꯍꯥꯏꯥꯏꯔꯛꯄꯗꯣ ꯑꯃꯨꯣꯝ
ꯑ ꯃꯣꯝ ꯀꯥꯏꯅ ꯈꯨꯕ ꯐꯖꯅꯅ
ꯑꯦ ꯑꯗꯨꯗꯤ ꯅꯪ ꯂꯥꯕ ꯑꯣꯏꯒꯦ
ꯑ ꯂꯕ ꯑꯣꯏꯌꯦꯦ
ꯕ
ꯁꯔꯅꯦ ꯌꯥꯝ ꯃꯣꯝꯃ ꯍꯥꯏꯁꯤꯅ
ꯅ
ꯁꯥꯗꯅꯦ ꯑꯃꯣꯝ ꯍꯥꯏꯔꯁꯂꯛꯑꯕ ꯑꯃꯣꯝ ꯍꯥꯏꯔꯤꯗꯤ ꯁꯥꯗ ꯍꯥꯏꯅꯤꯗ ꯅꯃꯤ ꯃꯤꯗꯗꯤ ꯑꯃꯣꯝ ꯑꯃꯣꯝ ꯂꯥꯛꯑꯕꯗꯤ ꯍꯥꯏꯗꯦꯗꯅ
ꯑꯗꯨꯗꯤ ꯀꯔꯤ ꯍꯥꯏꯁꯤꯔꯥ ꯃꯤꯕꯨ ꯂꯩꯁꯥꯕꯤ ꯍꯥꯏꯁꯤꯔꯥ
ꯅꯨꯄꯥ ꯅꯨꯄꯤ ꯍꯥꯏꯗꯣꯏꯅꯦ
ꯅꯨꯄꯥ ꯅꯨꯄꯤ ꯍꯥꯏꯕ꯭ꯔꯣ
ꯍꯣꯏ
ꯁꯤ ꯏ꯭ꯔꯣꯅꯤ
ꯑꯃꯅꯤ ꯀꯩꯅꯣ
ꯍꯧꯥꯎꯖꯤꯛ ꯀꯧꯕꯨ ꯈꯪꯉꯩ
ꯈꯪꯕ꯭ꯔꯣ ꯍꯧꯖꯤꯛ ꯈꯛꯇ ꯅꯪꯗꯤ ꯌꯥꯝ ꯄꯥꯡꯉꯤꯅꯣ
ꯅꯪꯅ ꯄꯪꯍꯟꯕꯔꯤꯅꯣ
ꯅꯪ ꯌꯥꯠ ꯄꯥꯉꯅꯣ
ꯅꯪꯅ ꯍꯥꯏꯕꯨ ꯈꯨꯗꯤꯡꯃꯛ ꯆꯨꯝꯃꯦ ꯍꯥꯏꯕꯗꯨꯗ ꯑꯩꯁꯦ ꯂꯣꯏꯅ ꯑꯗꯨꯝ ꯆꯨꯝꯈꯨꯔꯦ ꯍꯥꯏꯅ ꯂꯧꯔꯨꯔꯦ
ꯎꯝ ꯑꯗꯨꯗꯤ ꯅꯪꯅꯕꯩ ꯄꯥꯡꯕꯩꯒꯤꯅꯦ
ꯅꯪꯅ ꯀꯣ ꯇꯣꯔꯛꯄꯗꯤ ꯌꯥꯏ ꯑꯩꯅ ꯀꯣ ꯇꯣꯔꯛꯄꯗꯤ ꯆꯠꯇꯦ
ꯃꯔ ꯏꯅ ꯑꯩꯖꯈꯪꯗꯦ
ꯁꯤ ꯈꯛꯇ ꯉꯥꯏꯔꯦ ꯑꯩ ꯒ꯭ꯌꯥꯟ ꯇꯥꯕ ꯉꯝꯗꯕꯁꯦ
ꯎꯝ ꯑꯩꯗꯤ ꯁꯛ ꯊꯤꯕꯩꯅꯦ
ꯁꯛ ꯊꯤꯡ ꯔꯗꯤ ꯂꯣꯏꯔꯦꯍꯦ ꯀꯅꯥꯅ ꯊꯤ ꯍꯥꯏꯕ ꯑꯗꯨꯗ
ꯅꯪꯅ
ꯑꯩꯗꯤ ꯍ ꯌꯦꯀꯣ
ꯅꯪꯅ ꯍꯥꯏꯔꯤꯅꯦ ꯅꯪꯅ ꯍꯥꯏꯗ ꯀ ꯅ ꯅ ꯍꯥꯏꯗꯣ ꯏꯅꯣ ꯅꯪꯅ ꯍꯥꯏ ꯑꯅꯦ
ꯑꯩꯒꯤ ꯃꯤꯠꯇꯗꯤ ꯅꯪ ꯅꯪ ꯅꯤꯡꯉ ꯐꯖꯕꯁꯦ ꯈ꯭ꯋꯥꯏꯗꯒꯤ
ꯎꯝ ꯑꯩꯒꯤꯁ ꯎꯕꯗꯣ ꯑꯖꯕꯗꯣ ꯎꯨꯕꯗꯣ
ꯑꯩꯒꯤ ꯃꯤꯠꯇꯗꯤ ꯅꯪꯅ ꯍꯦꯟꯕ ꯅꯪ ꯅꯪꯉꯣꯟꯗꯒꯤ ꯍꯦꯟꯕ ꯎꯗ꯭ꯔꯦ
ꯎꯝ ꯎꯔꯝꯃꯣ ꯌꯣꯡꯃꯗ ꯁꯛꯇꯗꯣ
ꯑꯥ
ꯌꯣꯃꯟꯕꯗꯣ
ꯌꯣꯡ ꯃꯥꯜꯂꯁꯨ ꯑꯩꯒꯤꯗꯤ ꯁꯅꯥꯅꯤ ꯁꯅꯥ
ꯍ
ꯌꯦꯛꯇꯤ
ꯑꯣ ꯋꯥꯔꯁꯤꯗꯤ ꯅꯩꯔꯒꯦ
ꯎꯝ ꯑꯁ ꯅ ꯅꯔ ꯍꯦ ꯍꯥꯏ ꯋꯥꯍꯩꯗꯣ ꯄꯅ ꯍꯥꯏꯕ ꯃꯥꯜꯂꯦꯗ ꯍꯧꯖꯤꯛꯗꯤ
ꯉ ꯑꯦ
ꯅꯪꯕꯨ ꯄꯦꯟꯍꯟꯅꯤꯡꯉꯥꯏ ꯑꯩ ꯑꯩꯕꯨ ꯏꯁꯣꯔꯅ ꯊꯥꯔꯛꯄꯅꯦ ꯀꯩꯅꯣ
ꯑꯁ ꯑꯁ ꯑꯁ ꯑꯁ ꯑꯁ ꯑꯁ ꯅꯪꯁꯨ ꯋꯥ ꯉꯥꯡꯕ ꯍꯦ ꯍꯦꯟꯅ ꯍꯩꯖꯤꯜꯂꯛꯑꯦ ꯑꯩꯉꯣꯟꯗꯒꯤ ꯍ ꯂꯥꯛꯑꯦ ꯍꯧꯖꯤꯛ ꯋꯥ ꯉꯥꯡꯅꯤꯉꯥꯏ ꯂꯩꯇ꯭ꯔꯦ
ꯅꯪ ꯋꯥꯟ ꯀ ꯇꯝꯕꯅꯤ
ꯑꯣ ꯑꯣꯖꯥꯗꯒꯤꯗꯤ ꯁꯥꯇ꯭ꯔꯥꯅ ꯍꯩ ꯍꯥꯏꯕꯗꯣ ꯑꯗꯨꯅꯦꯕ
ꯑꯁ ꯑꯁꯦꯡꯕ꯭ꯔꯣ
ꯂꯦꯡꯕꯩꯅꯦ ꯀꯩꯅꯣ ꯈꯪꯗ꯭ꯔꯣ ꯍꯧꯖꯤꯛꯐꯥꯎ
ꯑꯇꯤ ꯅꯪꯅꯦ ꯍꯦꯅ ꯍꯥꯏ ꯏꯗ
ꯑꯩ ꯑꯩ ꯑꯣꯖꯥꯅꯤ ꯀꯅ ꯅꯪꯅ ꯁꯥꯇ꯭ꯔꯥꯅꯤꯗꯅ ꯑꯣꯖꯥꯗꯒꯤꯩꯗꯤ ꯁꯥꯇ꯭ꯔꯥꯅ ꯍꯩꯗꯅ ꯑꯗꯨꯒꯤꯅꯤ ꯅꯪꯅ ꯑꯩꯉꯣꯟꯗꯒꯤ ꯍꯩꯔꯤ ꯅꯣ
ꯍꯧꯖꯤꯛ ꯐꯥꯎꯗꯤ ꯅꯪꯅ ꯍꯦꯜꯂꯦ ꯍꯥꯏꯕꯅꯦ ꯑꯗꯣ
ꯑ ꯍꯦꯗ꯭ꯔꯦ ꯍꯧꯗꯤꯇꯤ ꯅꯪꯅ ꯍꯦꯂꯦ
ꯅꯪꯕꯨ ꯀꯃꯥꯏꯅ ꯀꯧꯁꯤꯒꯦ ꯑꯩꯅ
ꯑꯣ ꯏꯆꯟꯅꯨꯄꯤ ꯀꯧꯋꯦꯔꯥ ꯑꯣ ꯈꯪꯗ꯭ꯔꯗ
ꯑꯣ ꯑꯣ ꯀꯗꯤ ꯍꯥꯏꯁꯤꯔ
ꯈꯪꯗꯦꯍꯦ
ꯑꯣ ꯊꯣꯏꯕꯤ ꯍꯥꯏꯁꯦꯔꯥ ꯑꯗꯨꯗ
ꯑꯣ ꯍꯅꯨꯕꯤꯒꯣ
ꯑꯩꯒ ꯄꯨꯄꯨ ꯇꯧꯕ ꯃꯇꯝꯗ ꯍꯟ ꯎꯔꯀꯥꯟꯗ
ꯑ ꯑꯗꯨ ꯌꯥꯗꯦ ꯍꯧꯖꯤꯛ ꯅꯍꯥꯟꯅꯣꯒꯤ ꯀꯥꯎꯒꯗꯕꯅꯦ
ꯌꯥꯑꯦꯗ
ꯍꯥꯅꯨꯕꯤ ꯀꯥꯎ꯭ꯔ ꯏꯠꯇꯦ ꯀꯕꯤꯔ ꯏꯅꯃ ꯀꯒꯔ ꯏꯄ꯭ꯋꯥ ꯏꯄ꯭ꯋꯥ ꯀꯧꯒꯦꯔꯥ ꯏꯄ꯭ꯋꯥ ꯅꯨꯄꯥ ꯀꯧꯒꯦꯔꯥ ꯏꯄ꯭ꯋꯥ ꯅꯨꯄꯤ ꯀꯧꯒꯦꯔꯥ ꯏꯇꯩꯃꯥ ꯀꯧꯒꯔꯥ ꯏꯠꯇꯟ ꯀꯧꯒꯔꯥ
ꯄꯨꯟꯁꯤ ꯀꯧꯔꯁꯤꯔꯥ ꯑꯗꯨꯗꯤ
ꯑ ꯏ ꯄꯨꯟꯁꯤ ꯀꯧꯒꯦꯔ ꯑꯩꯒꯤ ꯌꯣꯡ ꯀꯧꯔꯒꯦꯔ
ꯑꯩꯒꯤ ꯌꯣꯝꯗꯤ ꯀꯧꯅꯤꯡꯗꯦ
ꯎ ꯀꯧꯅꯤ ꯀꯅꯤꯡꯉ ꯀꯧ ꯑꯩꯒꯤꯗꯤ ꯀꯩꯝꯇ ꯀꯥꯏꯕ ꯂꯩꯇꯦ
ꯑꯩ ꯑꯩ ꯁꯨꯛꯀꯧ ꯀꯧꯕꯤꯔꯣꯏ ꯁꯨꯃꯥꯏꯅ ꯅꯨꯡꯁꯤꯅ ꯀꯧꯕꯤꯒꯤꯁꯤ ꯁꯤ
ꯑꯗꯨꯗꯤ ꯀꯧꯔꯛꯀꯅꯨ ꯇꯥꯕꯗ ꯅꯨꯡꯉꯥꯏꯇꯦ
ꯃꯄꯨꯒ ꯄꯥꯜꯂꯕꯖꯥꯠꯂꯣ
ꯀꯔꯤ
ꯃꯄꯨꯒ ꯄꯥꯜꯂꯕ ꯖꯥꯠꯂꯣ ꯑꯗꯨ ꯅꯨꯡꯉꯥꯏꯇꯦ ꯍꯥꯏꯕꯗꯣ
ꯃꯄꯨ ꯂꯩꯇ꯭ꯔꯤꯌꯦꯅꯦ ꯀꯩꯅꯣ ꯊꯤꯔꯦ ꯍꯥꯏꯕ ꯅꯠꯇ꯭ꯔꯣ ꯑꯩ
ꯃꯄꯨꯗꯤ ꯑꯩ ꯂꯩꯔꯤꯁꯤꯗꯤ ꯀꯔꯤꯅꯣ ꯅꯪ ꯅꯄꯉꯥꯡ ꯅ ꯉꯥꯡꯁꯤꯅꯦ
ꯎꯝ ꯃꯄꯨꯗꯣ ꯅꯪ ꯑꯣꯏꯒꯗꯕꯗꯣ ꯑꯩ ꯃꯇꯤꯛ ꯆꯥꯗꯦꯕꯀꯣ ꯑꯗꯨꯅ
ꯑꯣ ꯀꯔꯤꯒꯤ ꯃꯇꯤꯛ ꯆꯥꯗꯕꯅꯣꯀꯣ ꯈꯪꯅꯤꯡꯈ꯭ꯔꯦꯗ
ꯈꯪ꯭ꯔ ꯁꯌꯥꯌꯦ ꯀꯩ ꯈꯪ꯭ꯔ ꯀꯩ ꯀꯥꯅꯥꯄ ꯂꯩꯩꯒꯦ ꯅꯪꯒꯤ ꯎꯝ
ꯑꯗꯣ ꯑꯗꯣ ꯑꯩꯅ ꯃꯇꯤꯛ ꯆꯥꯔꯦ ꯍꯥꯏꯔꯗꯤ ꯌꯥꯔꯕ ꯅꯠꯇ꯭ꯔꯣ
ꯌꯥꯥꯟꯗꯦ
ꯇꯩꯒꯤ ꯅꯣ
ꯌꯥꯗꯦ ꯅꯪꯒꯤ ꯅꯪꯒ ꯑꯩꯒ ꯊꯥꯛ ꯌꯥꯝ ꯈꯦꯠꯅ
ꯑꯗꯨꯕꯨꯗꯤ ꯈꯦꯅꯩ ꯅꯪ ꯅꯨꯄꯤꯅꯤ ꯑꯩ ꯅꯨꯄꯥꯅꯤ
ꯑꯗꯨꯒꯤꯅꯥ ꯇꯥꯕꯗ
ꯅꯪ ꯅꯨꯄꯤꯅꯤ ꯑꯩ ꯅꯨꯄꯥꯅꯤ ꯑꯅꯤ ꯑꯅꯤꯃꯛ ꯄꯨꯟꯁꯤꯜꯂꯗꯤ ꯑ ꯏꯃꯨꯡꯁꯦ ꯑ ꯅꯠꯇ꯭ꯔꯣ
ꯎꯝ ꯋꯥꯔꯤꯗ ꯈꯥꯏꯔ ꯀꯗꯣ
ꯋꯥꯔꯤꯗ ꯊꯕꯛ ꯑꯣꯏꯅ ꯄꯥꯡꯊꯣꯛꯅꯕꯅꯦ ꯍꯧꯖꯤꯛ
ꯎꯝ ꯊꯕ ꯑꯣꯏꯅ ꯄꯥꯡꯊꯣꯛꯄ ꯌꯥꯖꯗꯌꯦ ꯑꯣꯔꯤ ꯈ ꯊꯥꯡ ꯁꯒꯗꯕ ꯃꯅꯨꯡꯅꯦꯦ ꯈꯉꯕ ꯑꯩꯕꯨꯡꯉꯣ
ꯄꯥꯡꯊꯣꯛꯄ ꯌꯥꯝ ꯂꯥꯏꯕ ꯄꯣꯠꯇꯨꯕꯨ ꯀꯩꯒꯤ ꯄꯥꯡꯊꯣꯛꯄ ꯌꯥꯗꯦ ꯍꯥꯏꯅꯣ
ꯋꯥꯊꯣꯛꯄ ꯌꯥꯅꯤ ꯌꯥꯝ ꯂꯨꯕꯅꯦ ꯃꯤꯒꯤ ꯄꯨꯟꯁꯤ ꯃꯤꯒꯤ ꯄꯨꯟꯁꯤ ꯃꯤꯒꯤ ꯄꯨꯟꯁꯤ ꯍꯥꯏꯔꯁꯦ ꯌꯥꯝ ꯂꯨꯕꯩꯅꯦ ꯈꯪꯉꯕ꯭ꯔꯥ
ꯂꯨꯅ ꯈꯟꯒꯅꯨ ꯑꯩꯅ ꯍꯥꯏꯕ ꯅꯠꯇ꯭ꯔꯣ
ꯂꯨꯅ ꯈꯜꯂꯨ ꯂꯨꯅ ꯈꯟꯗ꯭ꯔꯗꯤ ꯂꯨꯅ ꯈꯟꯒꯗꯕꯅꯤ ꯂꯥꯏꯅ ꯈꯟꯕ ꯌꯥꯗꯦ
ꯏꯕꯥꯅꯤ ꯃꯔꯛꯇꯗꯤ ꯌꯥꯝ ꯂꯨꯅ ꯈꯔ ꯂꯨꯅꯨꯀꯣ
ꯑꯅꯤ ꯂꯣꯅꯥ ꯁꯀꯤꯅꯦ
ꯃꯁꯤꯟ ꯎ ꯄ
ꯃ ꯃꯁꯤ ꯎ ꯄ ꯅ ꯍꯥꯏ ꯏ ꯏꯟꯗ
ꯅꯪ ꯍꯌꯦꯡ ꯑꯩ ꯅꯣꯏ ꯌꯨꯝ ꯊꯣꯔꯛꯄꯗꯨ ꯌꯦꯡꯉꯣ ꯅꯪ ꯎꯝ
ꯅꯪꯗꯣ ꯗꯩꯕ ꯍꯥ
ꯑꯩ ꯅ ꯅꯪꯕ ꯅꯨꯡꯁꯤꯅ ꯍꯣꯔꯦ ꯃꯥꯥꯂꯤꯕꯤ
ꯎꯝ ꯅꯪ ꯅꯨꯄꯥ ꯃꯆꯥꯗꯣ ꯅꯪ ꯀꯩꯗ ꯅꯪ ꯑꯩꯕꯨ ꯀꯩꯗꯧꯕ ꯉꯝꯒꯦ ꯍꯥꯏ
ꯀꯩꯁꯨ ꯇꯧꯕ ꯉꯝꯗꯦ ꯏꯅꯥꯛꯇ ꯂꯩꯍꯟꯕ ꯉꯝꯃꯦ
ꯅꯃ ꯅꯃ ꯆ ꯉ ꯅꯪ ꯉꯝꯃꯣꯏ ꯑꯩꯅ ꯑꯩꯅ ꯌꯥꯗꯔꯁꯨꯕ ꯅꯪ ꯉꯝꯃꯣꯏꯀꯣ ꯅꯪ
ꯑꯗꯨꯝ ꯑꯗꯨꯝ ꯃꯝ ꯑꯗꯨꯝ ꯌꯦꯔ ꯈꯅꯤ ꯎꯄꯥꯏ ꯂꯩ ꯏꯗ
ꯈꯪꯖꯅꯣ ꯈꯪꯖꯤꯟꯕꯗ ꯀꯥꯟꯅꯒꯗꯕ ꯋꯥꯅꯦ ꯑꯩꯅ ꯁꯦ ꯈꯥꯪꯖꯦꯟ ꯂꯣꯏ ꯏꯕꯨꯡꯉꯣ
ꯑꯏ꯭ꯔꯣꯁꯨ ꯌꯥꯕꯋꯥꯗꯕꯨ
ꯀꯅ ꯍꯦ
ꯍꯥꯏꯣꯁꯨ ꯌꯥꯕ ꯐꯣꯠ ꯕꯨ ꯑꯗꯨꯝ ꯃꯔꯥꯏꯅ ꯂꯥꯛꯆꯒꯗꯕ ꯄꯣꯠꯇꯨꯕꯨ ꯀꯔꯤ ꯋꯥꯅꯤ ꯀꯥꯏ ꯂꯩ ꯌꯕ
ꯄꯅꯤꯡꯉ ꯂꯩ ꯇꯔꯗꯤ ꯋꯥꯅ ꯍꯥꯏꯔ ꯀꯥꯅ ꯃꯣꯇꯝ ꯃ ꯇꯝꯅ ꯅꯅꯥꯄꯗ ꯈꯥꯡꯪꯅꯔꯁꯤ
ꯉꯁꯤ ꯄꯨꯡ ꯀꯌꯥꯗ ꯇꯨꯝꯒꯦ ꯍꯥꯏꯕꯅꯣ ꯅꯪ
ꯈꯪꯗꯦ ꯄꯨꯡ ꯀꯌꯥꯗ ꯇꯨꯝꯗꯣꯏꯅꯣ ꯄꯨꯡ ꯇꯔꯥ ꯑꯗꯨꯋꯥꯏꯗ ꯇꯨꯝꯗꯣꯏꯔꯥ ꯑꯩꯁꯨ ꯈꯪꯗꯦ
ꯑꯩ ꯇꯧꯔꯛꯀꯦ ꯍꯔꯦꯟꯀꯣ ꯑ ꯁꯤ ꯑꯣꯏ ꯁꯖ ꯕ ꯅꯨꯡꯗꯥꯡꯒꯤꯗꯤ ꯂꯩꯁꯥꯞ ꯅꯨꯡꯗꯥꯡꯒꯤꯗ ꯂꯩꯁꯥꯞ ꯄꯥꯈꯪ ꯅꯨꯡꯁꯤ ꯋꯥꯔꯤ ꯋꯥꯔꯤ ꯁꯥꯕ ꯅꯨꯡꯉꯥꯏꯔꯦ
ꯑ ꯅꯅꯨꯡꯉ ꯑꯔꯦꯝꯒꯅꯤ ꯑꯗꯨꯕꯨ ꯑꯩꯗꯤ ꯍꯦꯛ ꯄꯨꯡ ꯇꯔꯦꯠ ꯃꯈꯥꯏ ꯇꯥꯔꯒ ꯑꯩꯒꯤ ꯃꯤꯠꯁꯥꯎ ꯄꯥꯡꯕ ꯉꯝꯗꯔꯦ
ꯑꯦ ꯃꯣ ꯑꯩ ꯑꯩ ꯑꯩ ꯈꯖ ꯇꯥꯔꯗꯤ ꯑꯗꯨꯝ ꯊꯣꯛꯀꯅꯤꯗ ꯃꯔꯥꯅ ꯃꯊꯟꯇ
ꯊ ꯑꯣꯏ ꯑꯣꯏ ꯊ ꯑꯣꯏ
ꯊꯣꯛꯀꯅꯤ ꯊꯣꯛ
ꯑꯩ ꯑꯩ ꯇꯨꯝꯅꯤꯡꯕꯗꯤꯀꯣ ꯅꯪ ꯅ ꯉꯍꯥꯡ ꯉꯁꯥꯏꯗꯨꯝ ꯇꯨꯝꯕꯒ ꯇꯨꯝꯂꯅꯤ ꯈꯪꯉꯔꯣꯏ ꯑꯩ ꯅꯪ ꯋꯥ ꯉꯥꯡꯉꯗꯣ ꯑꯩꯒꯤ ꯃꯪꯗ ꯑꯣꯏꯅ ꯑꯩꯒꯤ ꯃꯪꯗ ꯑꯣꯏꯅ ꯅꯪ ꯋꯥꯔꯤ ꯁꯥꯟꯅꯗꯣꯏꯅꯤ ꯈꯪꯉꯕꯥꯏ
ꯍꯣꯏꯅꯦ ꯀꯥꯏꯗꯦꯅꯦ ꯀꯥꯏꯗꯦꯅꯦ ꯑꯩ ꯈꯪꯉꯦꯕ ꯑꯩ ꯅꯪꯒꯤ ꯇꯥꯏꯃꯤꯡꯗꯣ ꯂꯣꯏꯅ ꯈꯪꯉꯤ
ꯅꯪ ꯈꯪꯂꯝꯝꯒꯅꯤ ꯑꯣ ꯍꯩꯄꯥ ꯊꯥꯔꯛꯀꯅꯨꯀꯣ
ꯅꯪꯒꯤ ꯇꯥꯏꯃꯤꯡ ꯂꯣꯏꯅ ꯈꯪꯕꯗꯨ
ꯑꯩ ꯄꯁꯔ ꯀ ꯑꯗꯨꯣ
ꯅꯪꯅ ꯂꯣꯏꯅ ꯇꯨꯃꯤꯟꯅ ꯍꯥꯏꯕꯤꯔꯕꯗꯨ
ꯍꯥꯏꯗꯕꯗꯣ ꯈꯪꯗꯕꯗꯣ ꯅꯪ ꯀꯩꯝꯇ ꯈꯪꯗꯕꯗꯣ ꯑꯩꯅ ꯍꯥꯏꯗꯕꯗꯣ
ꯈꯪꯖꯔꯦ ꯏꯃ ꯅꯪ ꯍꯥꯏꯗ꯭ꯔꯁꯨ ꯆꯤꯡꯐꯥꯅꯦ ꯑꯩꯈꯣꯏꯒꯤ ꯆ
ꯅꯪ ꯀꯝ ꯇ ꯈꯪ ꯖꯗꯕꯗꯣ ꯅꯪ ꯍꯩꯖꯗꯕꯗꯣ ꯅꯪ